ꯇꯥꯏ ꯇꯥꯏ
ꯀꯩꯗꯧꯔꯤꯒꯦ
ꯁꯨꯝ ꯐꯝꯃꯤꯌꯦ
ꯐꯝꯔꯝꯃꯣꯏꯗ ꯍꯤꯞꯔꯝꯅꯤꯗꯥ
ꯍꯤꯞꯇꯦꯍꯦ ꯍꯨꯖꯤꯛꯇꯤ
ꯅꯣꯏꯔꯣꯝꯗꯤ ꯅꯣꯡ ꯆꯨꯗꯦ ꯍꯥꯏꯕꯥ
ꯍꯥꯏꯕ ꯆꯨꯕꯗꯤ ꯆꯨꯌꯦ ꯑꯗꯣ ꯌꯥꯝ ꯀꯟꯅ ꯆꯨꯗꯦ ꯈꯖꯤꯛ ꯈꯖꯤꯛꯇ
ꯑꯁ ꯁꯤꯒꯨꯝꯕ ꯋꯦꯗꯔꯁꯤꯗ ꯃꯄꯥꯟ ꯊꯣꯛꯀꯗꯕꯁꯦ ꯇꯜꯂꯤꯀꯣ ꯑꯩꯉꯣꯟꯗꯗꯤ ꯕꯖꯥꯔꯗꯒꯤ ꯀꯩ ꯀꯩꯅꯣ ꯂꯧꯕꯤꯌꯣ ꯍꯥꯏꯅ ꯌꯨꯝꯗꯒꯤ ꯑꯃꯨꯛ ꯍꯥꯏꯔꯛꯑꯦ
ꯍꯥꯏꯔꯛꯑꯦ ꯑꯣ ꯑꯩꯁꯨ ꯆꯠꯀꯗꯕ ꯂꯩꯌꯦ ꯑꯗꯣ ꯇꯟꯕꯒꯤ ꯂꯩꯕꯅꯤ ꯏꯁ ꯑꯗꯨ ꯑꯁ ꯅꯣꯡ ꯆꯨꯕꯒꯤꯀꯣ ꯆꯠꯅꯤꯡꯗꯕ ꯍꯥꯏꯇꯥꯔꯦ ꯎꯝ ꯑꯃꯨꯛ ꯃꯣꯏꯅ ꯍꯥꯏꯔꯛꯄꯗꯣ ꯇꯧꯔꯛꯇ꯭ꯔꯗꯤ ꯑꯃꯨꯛ ꯁꯥꯎꯔꯛ ꯀꯅꯤ ꯍꯨꯝ
ꯁꯤꯗꯅꯤꯅꯦ ꯈ꯭ꯋꯥꯏꯗꯒꯤ ꯁꯥꯎꯅꯤꯡꯉꯤꯁꯦ
ꯑꯩꯁꯨ ꯅꯍꯥꯟ ꯅꯣꯡ ꯃꯔꯛꯇ ꯆꯠꯄꯅꯦ ꯎꯄꯥꯏ ꯂꯩꯗꯕꯒꯤ
ꯎꯝ ꯑꯩꯈꯣꯏꯅ ꯃꯣꯏꯅ ꯈꯥꯜꯂꯤꯁꯦ ꯑꯩꯈꯣꯏ ꯁꯤꯗ ꯐ꯭ꯔꯤꯗ ꯂꯩꯕꯅꯤ ꯍꯥꯏꯕꯒꯤ ꯋꯥꯈꯜꯂꯣꯟꯗꯨꯅꯦꯕ
ꯍꯣꯏ
ꯂꯩꯔꯤꯁꯦ
ꯄꯩꯁꯥꯁꯨ ꯄꯥꯛ ꯊꯥꯔꯛꯇꯦ ꯑꯩꯒꯤꯗꯤ
ꯃꯥꯅꯦ ꯃꯥꯅꯦ
ꯑꯩꯈꯣꯏꯅ ꯆꯠꯂꯥꯁꯨ ꯀꯣ
ꯎꯝ
ꯚꯔꯥ ꯀꯩꯀꯩꯅꯣ ꯊꯥꯔꯛꯑꯣꯢ
ꯑꯗꯨꯅꯤ ꯑꯩꯈꯣꯏꯁꯨ ꯁꯨꯃꯥꯏꯅ ꯇꯧꯋꯤ ꯃꯔꯛ ꯃꯔꯛꯇ ꯑꯩꯈꯣꯏꯒꯤ ꯑꯗꯨꯗꯒꯤ ꯍꯦꯟꯅ ꯑꯃꯨꯛ ꯆꯪꯒꯅꯤ
ꯎꯝ
ꯄꯣꯠꯆꯩ ꯂꯧꯒꯥꯗꯕꯗꯣ ꯐꯤꯛꯁ ꯑꯦꯃꯥꯎꯟꯗ ꯊꯥꯔꯛꯅꯦꯕ ꯑꯗꯨ ꯄꯣꯠꯆꯩꯗꯨ ꯈꯔ ꯇꯥꯔꯅꯤ ꯑꯩꯈꯣꯏꯅ ꯃꯦꯜꯂꯥꯒ ꯑꯃꯨꯛꯀ ꯇꯧꯒꯅꯤ ꯁꯤꯗꯗꯤ
ꯃꯔꯛ ꯃꯔꯛꯇꯗꯤ ꯆꯥꯒꯨꯝꯕ ꯊꯛꯑꯣ ꯍꯥꯏꯅꯗꯤ ꯄꯤꯌꯦ ꯑꯗꯣ ꯑꯌꯥꯝꯕꯗꯤ ꯄꯤꯗꯦ ꯑꯩꯅ ꯍꯪꯗ꯭ꯔꯗꯤ ꯑꯩꯅ ꯅꯤꯗ꯭ꯔꯗꯤ ꯄꯤꯗꯦꯕ
ꯎꯝ
ꯑꯗꯣ ꯃꯇꯝ ꯆꯨꯞꯄꯗꯁꯨ ꯅꯤꯒꯗꯕꯗꯨ ꯇꯜꯂꯦꯗꯅ ꯃꯥꯅꯤ ꯃꯥꯅꯤ ꯈꯔ ꯈꯪꯉꯒ ꯒ꯭ꯌꯥꯟ ꯇꯥꯔꯒ ꯄꯤꯔꯛꯀ
ꯅꯣꯏ ꯅꯣꯏ ꯏꯃꯨꯡꯁꯨ ꯂꯧꯒꯨꯝꯕ ꯁꯨꯕ꯭ꯔꯥ ꯇꯧꯕ꯭ꯔꯥ
ꯇꯧꯕ꯭ꯔꯥ ꯂꯧꯃꯛꯇꯤ ꯇꯧꯗꯦꯗ ꯑꯗꯣ ꯍꯣꯏꯠ ꯈꯪꯗꯦ ꯀꯩꯅꯣ ꯏꯁ ꯍꯩꯒꯨꯝꯕ ꯀꯩ ꯀꯩꯅꯣ ꯂꯥꯐꯣꯢꯒꯨꯝꯕ ꯊꯥꯕꯗꯣ
ꯏꯟꯁꯥꯡ ꯅꯥꯄꯤꯒꯨꯝꯕꯩ ꯒꯤ ꯂꯧꯃꯆꯥ ꯃꯆꯥꯗꯣ ꯇꯧꯗꯕ꯭ꯔꯥ
ꯇꯧꯗꯕ꯭ꯔꯥ ꯏꯟꯖꯥꯡ ꯅꯥꯄꯤꯒꯤ ꯂꯧ ꯃꯆꯥꯗꯤ ꯇꯧꯗꯦ ꯍꯤꯡꯒꯣꯜ ꯃꯆꯥꯗꯤ ꯇꯧꯋꯤ ꯃꯥꯒꯤ
ꯎꯝ ꯅꯣꯏ ꯄꯥꯕꯨꯡꯗꯤ ꯀꯔꯤ ꯀꯔꯤ ꯊꯥꯕꯛ ꯇꯧꯕ꯭ꯔꯥ ꯍꯧꯖꯤꯛꯀꯥꯟ
ꯏꯁ ꯀꯔꯤꯁꯨ ꯇꯧꯗꯦ ꯁꯨꯝ ꯌꯨ ꯊꯛꯑꯥꯒ ꯂꯩ
ꯌꯥꯏꯅꯦ ꯃꯥꯁꯨ
ꯎꯝ
ꯅꯨꯄꯥꯗꯤ ꯊꯣꯛꯇꯤ ꯊꯣꯛꯄ ꯃꯥꯜꯂꯤꯀꯣ
ꯃꯥꯟꯂꯤꯀꯣ ꯀꯥꯏꯗꯒꯤꯅꯣ ꯅꯨꯄꯥ ꯊꯣꯛꯇ꯭ꯔꯦ ꯑꯗꯨꯒꯨꯝꯕꯗꯣ ꯅꯨꯄꯥ ꯊꯣꯛꯄ ꯀꯧꯗ꯭ꯔꯦ
ꯅꯍꯥꯟ
ꯅꯍꯥꯟ ꯁꯤꯗ ꯑꯩꯈꯣꯏ ꯑꯪꯀꯜ ꯑꯩꯈꯣꯏꯔꯣꯝꯗ ꯑꯪꯀꯜ ꯑꯃꯒ ꯂꯥꯛꯑꯒ ꯇꯧꯔꯝꯕ ꯃꯥꯜꯂꯦ ꯎꯝ ꯀꯩꯅꯣ ꯍꯣꯁꯄꯤꯇꯥꯜꯗ ꯂꯩꯔꯒ ꯅꯔꯒ ꯄꯨꯔꯛꯑꯒ ꯑꯩꯒꯤꯗ ꯑꯣ ꯅꯪ ꯆꯠꯄ꯭ꯔꯣ ꯑꯩ ꯆꯠꯂꯦ ꯀꯃꯥꯏ ꯇꯧꯔꯝꯒꯦ
ꯅꯣꯛꯐꯦꯠ
ꯅꯣꯛꯐꯦꯠ ꯅꯣꯛꯐꯦꯠ ꯇꯧꯔꯒ ꯂꯩꯔꯝꯃꯤ ꯈꯔꯗꯤ ꯐꯔꯛꯄ꯭ꯔꯥ
ꯍꯟꯗꯛꯇꯤ ꯑꯩꯈꯣꯏ ꯈꯔ ꯍꯦꯟꯖꯤꯜꯂꯨꯕꯒꯤꯅꯤꯅꯦ ꯀꯅꯥ ꯀꯅꯥꯅꯣ ꯍꯥꯏꯕꯒ ꯅꯪꯒꯤ ꯃꯄꯥ ꯅꯪꯒꯤ ꯅꯣꯏ ꯄꯥꯕꯨꯡꯗꯨꯁꯨ ꯌꯥꯎꯌꯦ ꯍꯥꯏꯕꯀꯣ ꯑꯗꯨꯒꯤ
ꯎꯝ ꯃꯣꯏ ꯂꯣꯏꯅ ꯇꯧꯕꯅꯦ ꯇꯣꯏꯅ ꯇꯧꯔꯛꯄꯒꯤꯀꯣ
ꯎꯝ
ꯏꯄꯥꯁꯨ ꯌꯥꯒꯗꯕ ꯃꯥꯟꯗ꯭ꯔꯦ ꯃꯥꯁꯨ ꯑꯗꯨꯝ ꯅꯥꯕꯅꯦ ꯅꯥꯔꯒ ꯍꯤꯗꯥꯛ ꯀꯥꯞꯄꯥꯒ ꯀꯣ ꯇꯧꯔꯁꯨ ꯍꯤꯗꯥꯛ ꯀꯥꯞ ꯍꯤꯗꯥꯛ ꯀꯥꯞꯅ ꯀꯥꯞꯅ ꯊꯛꯄꯅꯦ ꯎꯄꯥꯏ ꯂꯩꯇꯦ
ꯅꯃꯥꯁꯨ
ꯅꯃꯥꯖꯨ ꯌꯥꯝ ꯋꯥꯔꯝꯅꯤꯅꯦ ꯍꯣꯏ ꯌꯥꯝ ꯋꯥꯔꯕꯅꯦ ꯌꯥꯝ ꯅꯨꯡꯁꯤꯌꯦ ꯅꯤꯡꯉꯝꯗ꯭ꯔꯦ
ꯑꯩꯈꯣꯏ ꯏꯅꯦ ꯑꯗꯨꯁꯨ ꯌꯥꯝ ꯐꯩꯅꯦ ꯌꯥꯝ ꯈꯥꯡꯕ ꯌꯥꯝ ꯀꯜꯂꯦꯕꯀꯣ ꯃꯤ ꯇꯣꯛꯄꯒꯨꯝꯕ ꯑꯣꯏꯔꯗꯤ ꯃꯄꯥꯝꯗ ꯑꯃꯨꯛꯀ ꯆꯠꯂꯅꯤꯍꯦ
ꯍꯣꯢ ꯃꯤꯕꯨꯗꯤ ꯌꯥꯝ ꯐꯩꯌꯦ ꯎꯝ
ꯅꯥꯅꯥꯎ ꯅꯨꯄꯤꯗꯤ ꯌꯨꯝ ꯍꯟꯈ꯭ꯔꯦ ꯍꯥꯏꯕ
ꯎꯝ ꯀꯨꯢꯔꯦ ꯅꯣꯢ ꯕꯣꯕꯣꯛꯇꯨꯗꯤ ꯕꯣꯕꯣꯛꯇꯨꯗꯤ ꯢꯃꯥꯆꯧꯗꯨꯗꯤ ꯀꯃꯥꯏꯅ ꯇꯧ ꯅꯨꯡꯉꯥꯏꯔꯤꯕ꯭ꯔꯥ ꯍꯧꯖꯤꯛꯀꯥꯟ ꯍꯧꯖꯤꯛꯀꯥꯟ ꯅꯨꯡꯉꯥꯏꯕ ꯃꯥꯜꯂꯦ ꯍꯣꯏ ꯃꯥꯁꯨ ꯑꯩꯈꯣꯏ ꯀꯀꯥ ꯍꯣꯏꯗ ꯂꯩꯈ꯭ꯔꯦ
ꯍꯥ
ꯑꯩꯈꯣꯏ ꯀꯀꯥ ꯍꯣꯏꯗ ꯂꯩꯈ꯭ꯔꯦꯕ ꯑꯃꯨꯛ ꯅꯣꯏ ꯃꯄꯥꯟ ꯅꯣꯏ ꯄꯥꯕꯨꯡꯒꯤ ꯃꯅꯥꯎꯅꯨꯄꯥꯗ ꯃꯅꯥꯎ ꯅꯨꯄꯥꯒꯤ ꯌꯨꯝꯗꯔꯣ ꯑꯧ ꯅꯍꯥꯟꯗꯤ ꯑꯩꯈꯣꯏꯒ ꯈꯔ ꯂꯩꯃꯤꯟꯅꯔꯝꯕꯅꯦꯕ ꯑꯗꯣ ꯑꯃꯨꯛꯀꯥ ꯑꯣꯏꯕ꯭ꯔꯥ ꯅꯠꯇ꯭ꯔꯒ ꯆꯨꯝꯅ ꯁꯥꯎꯅꯔꯒ ꯅꯠꯇꯦꯗ ꯃꯥꯅ ꯆꯠꯅꯤꯡꯕꯒꯤ ꯆꯠꯄꯅꯦ
ꯑꯣ ꯅꯣꯏ ꯅꯣꯏ ꯄꯥꯕꯨꯡꯒꯤ ꯃꯅꯥꯎ ꯅꯨꯄꯥꯗꯣ ꯃꯆꯥ ꯀꯌꯥ ꯁꯨꯕ ꯁꯨꯔꯕ
ꯃꯆꯥ ꯑꯍꯨꯝ ꯅꯨꯄꯤ ꯑꯃ ꯅꯨꯄꯥ ꯑꯅꯤ ꯑꯍꯥꯟꯗꯨꯗꯤ ꯀꯗꯥꯏꯗ ꯂꯥꯏꯔꯤꯛ ꯇꯝꯕ꯭ꯔꯥ ꯑꯍꯟꯗꯣ ꯁꯤꯗ ꯍꯥꯟꯅ ꯇꯝꯃꯝꯕꯅꯦ ꯑꯗꯣ ꯍꯧꯖꯤꯛ ꯇꯤ ꯇꯦꯟꯁꯨ ꯂꯣꯏꯔꯦꯕ ꯇꯦꯟ ꯂꯣꯏꯕꯒꯤ ꯑꯁ ꯑꯍꯟꯗꫭ ꯇꯦꯟ ꯂꯣꯏꯔꯕꯥ ꯎꯃ ꯂꯣꯏꯔꯦ ꯍꯟꯗꯛ
ꯑꯁ
ꯑꯗꯨꯗꯤ ꯎꯝ ꯑꯩꯈꯣꯏ ꯃꯅꯥꯛꯇ ꯇꯝꯒꯗꯕ ꯃꯥꯂꯦꯝ ꯍꯗꯛꯇꯤ ꯁꯤꯗꯗꯤ ꯆꯠꯊꯣꯛ ꯆꯠꯁꯤꯟ ꯇꯧꯕꯗꯣ ꯈꯔ ꯋꯥꯏꯗꯅ ꯀꯔꯤ ꯑꯗꯨ ꯑꯗꯨ ꯑꯃꯗꯨꯗꯤ ꯅꯣꯏ ꯅꯣꯏ ꯄꯥꯕꯨꯡꯒꯤ ꯃꯅꯥꯎꯅꯨꯄꯥꯗꯨꯗꯤ ꯊꯕꯛ ꯏꯪꯈꯥꯡ ꯐꯖꯅ ꯁꯨ ꯃꯥꯜꯂꯤꯀꫭ ꯍꯣꯏ ꯃꯥꯗꯤ ꯄꯩꯁꯥ ꯇꯥꯟꯕꯥ ꯌꯥꯝ ꯍꯩꯕꯅꯤ
ꯌꯥꯝ ꯑꯁ ꯑꯗꯨꯕꯨ ꯃꯥꯁꯨ ꯌꯥꯝ
ꯃꯥꯁꯨ ꯌꯥꯝ ꯅꯣꯏꯔꯝꯃꯤꯅꯦ ꯀꯩꯅꯣ ꯎꯝ ꯅꯣꯏꯕꯅꯦ
ꯑꯁ ꯌꯥꯗ꯭ꯔꯦꯍꯦ
ꯆꯥꯕꯁꯨ ꯆꯥꯕꯁꯨ ꯊꯥꯕꯒꯨꯝꯕ ꯍꯥꯎꯕ ꯆꯥꯅꯤꯡꯕꯗꯣ
ꯎꯝ
ꯑꯣꯛꯁꯥꯁꯨ ꯌꯥꯝ ꯆꯥꯕꯅꯦ ꯃꯥꯗꯤ ꯑꫭꯛꯁꯥꯗꯤ ꯑꯅꯣꯏꯕ ꯀꯥꯡꯕꯨ ꯌꯥꯝ ꯄꯥꯝꯕꯅꯤ ꯎꯝ ꯑꯩꯁꯨ ꯆꯥꯏ ꯑꯩꯁꯨ ꯄꯥꯝꯃꯦ ꯍꯥꯏꯔꯁꯨ ꯃꯥꯗꯤ ꯑꯩꯉꯣꯟꯗꯒꯤ ꯍꯦꯟꯖꯤꯟꯕꯅꯦ ꯈꯔ
ꯎꯝ
ꯁꯥ ꯃꯔꯛꯇ ꯑꫭꯛꯁꯅꯥ ꯍꯥꯎꯋꯤꯗ ꯍꯣꯏ
ꯉꯁꯤ ꯉꯁꯤꯁꯨ ꯉꯁꯤ ꯏꯚꯤꯅꯤꯡꯁꯨ ꯑꯩꯈꯣꯏ ꯀꯩ ꯆꯥꯁꯤ ꯀꯩ ꯆꯥꯁꯤ ꯍꯥꯏꯅ ꯑꯃꯨꯛ ꯈꯜꯂꯤꯕꯅꯤ ꯏꯃꯥ ꯑꯩꯗꯤ ꯏꯃ ꯑꯁ ꯉꯔꯥꯡꯒꯤꯗꯣ ꯑꯃꯨꯛ ꯇꯧꯔꯔꯣꯏ ꯑꯩꯒꯤ ꯑꯩꯒꯤ ꯃꯔꯨꯞꯗꯣ ꯃꯥꯏ ꯃ ꯃꯌꯥꯝꯕ ꯂꯥꯛꯑꯦꯕ ꯗꯨꯒꯤ ꯉꯁꯤ
ꯉꯁꯤ ꯉꯁꯤꯁꯨ ꯑꯃꯨꯛꯀ ꯑꯍꯥꯎꯕ ꯆꯥꯅꯤ ꯅꯨꯡꯉꯥꯏꯀꯣ ꯃꯣꯏꯖꯨ ꯃꯅꯥꯎꯅꯨꯄꯥ ꯃꯣꯏꯁꯨ ꯃꯣꯏ ꯃꯥꯅ ꯍꯦꯛ ꯑꯇꯣꯟꯕꯒꯤꯀꯣ ꯎꯝ ꯑꯗꯨ ꯑꯣꯄ ꯑꯣꯏꯕꯅꯤꯅ ꯃꯣꯏꯁꯨ ꯌꯥꯝ ꯂꯨꯅ ꯇꯧꯋꯦꯕ ꯗꯨꯒꯤ ꯑꯣ ꯑꯩꯒꯤ ꯏꯌꯥꯝꯕ ꯑꯆꯧꯕꯗꯣ ꯎꯝ ꯃꯥꯏ ꯅꯨꯄꯤꯒꯤ ꯃꯅꯥꯎ ꯅꯨꯄꯥꯅꯦ ꯑꯣ ꯏꯕꯥꯅꯤ ꯂꯩꯃꯤꯟꯅꯩ ꯑꯣ ꯑꯣ ꯑꯣ
ꯗꯨꯒꯤ
ꯑꯗꯨꯒꯤ ꯑꯩꯈꯣꯏꯒꯤ ꯀꯩꯅꯣꯈꯣꯏ ꯃꯔꯤ ꯃꯇꯥ ꯑꯃꯨꯛꯀ ꯈꯔ ꯊꯣꯛꯄꯅꯤꯅꯀꯣ ꯑꯗꯨ ꯎꯝ ꯎꯝ ꯃꯣꯏ ꯍꯦꯛ ꯂꯥꯛꯄ ꯈꯨꯗꯤꯡ ꯑꯍꯥꯎ ꯑꯍꯥꯎꯕ ꯈꯛꯇ ꯂꯩꯕꯤꯌꯦ ꯌꯥꯝ ꯐꯩꯅꯦ ꯅꯍꯥꯟ ꯅꯍꯥꯟ ꯎꯕꯗꯨꯔꯣ ꯅꯈꯣꯏꯅꯤ ꯆꯠꯃꯤꯟꯅꯕꯗꯨꯔꯣ ꯍꯣ ꯍꯣꯏ ꯏꯕꯥꯅꯤ ꯅꯍꯥꯟ ꯎꯕꯗꯣ ꯑꯣ ꯑꯣ
ꯏꯕꯥꯅꯤ ꯂꯩꯃꯤꯟꯅꯕꯅꯤ
ꯅꯕꯅꯤ ꯅꯣꯏꯒꯤ ꯚꯥꯔꯥꯗꯤ ꯀꯌꯥ ꯄꯤꯒꯦ ꯂꯤꯁꯤꯡ ꯑꯍꯨꯝ ꯃꯈꯥꯏ ꯑꯣ ꯃꯩꯗꯤ ꯂꯩꯕ꯭ꯔꯣ
ꯃꯩꯗꯤ ꯂꯩꯌꯦ ꯍꯣꯏ
ꯑꯣ ꯑꯈꯣꯏꯁꯨ ꯑꯍꯨꯝ ꯃꯈꯥꯏꯒ ꯃꯥꯟꯅꯔꯕꯅꯦ ꯏꯁꯤꯡꯁꯨ ꯂꯩꯌꯦ ꯃꯩꯁꯨ ꯂꯩꯌꯦ ꯑꯣꯏꯕꯒꯤꯀꯣ ꯑꯩꯈꯣꯢꯗꯤ ꯑꯩꯈꯣꯢꯗꯤ ꯃꯔꯤ ꯆꯥꯡ ꯃꯔꯤ ꯆꯥꯡ ꯑꯣꯏꯔꯝꯅꯤ ꯃꯩꯒꯤ ꯕꯤ ꯗꯨꯢ ꯍꯥꯏꯔꯗꯤꯀꯣ ꯎꯝ ꯃꯩ ꯃꯩꯒꯤ ꯀꯌꯥ ꯀꯌꯥ ꯆꯪꯒꯦ ꯅꯣꯏꯗꯤ ꯃꯩꯗꯤ ꯑꯩꯈꯣꯏ ꯐꯣꯟ ꯔꯤꯆꯥꯔꯖ ꯇꯧꯕꯒꯨꯝꯕ ꯇꯧꯕꯅꯤ ꯍꯥꯏꯗꯤ ꯑꯩꯈꯣꯏꯅ ꯌꯥꯝ ꯁꯤꯖꯤꯔꯗꯤ ꯌꯥꯝꯅ ꯀꯩꯅꯣ ꯇꯧꯕ ꯎꯝ ꯋꯥꯟ ꯇꯥꯏꯝ ꯔꯤꯆꯥꯔꯖ ꯇꯧꯕꯗ ꯂꯨꯄꯥ ꯆꯥꯝꯃꯉꯥ ꯂꯤꯁꯤꯡ ꯑꯃ ꯁꯨꯝ ꯇꯧꯋꯦꯕ ꯊꯥ ꯀꯨꯏ ꯀꯨꯏꯅ ꯗꯨꯝ ꯆꯠꯂꯤꯗ ꯑꯣ
ꯁꯃꯔ ꯃꯇꯝꯗꯗꯤ ꯈꯔ
ꯈꯔ ꯈꯔ ꯌꯥꯝꯅ ꯁꯤꯖꯤꯟꯅꯩ ꯍꯥꯏꯗꯤ ꯊꯥ ꯈꯨꯗꯤꯡꯒꯤ ꯁꯥꯕꯅꯤꯅ ꯈꯣꯢ ꯊꯥ ꯈꯨꯗꯤꯡꯒꯤ ꯊꯥ ꯈꯨꯗꯤꯡꯒꯤ ꯅꯠꯇꯦꯍꯦ ꯑꯣ ꯑꯣꯏꯗꯕ꯭ꯔꯣ ꯑꯩꯈꯣꯏꯗꯤ ꯊꯥ ꯈꯨꯗꯤꯡꯒꯤ ꯂꯧꯋꯦ
ꯀꯌꯥ ꯀꯌꯥ ꯂꯧꯕ꯭ꯔꯥ
ꯕ꯭ꯔꯥ ꯑꯩꯈꯣꯏꯅ ꯁꯤꯖꯤꯟꯅꯕꯁꯤꯡꯗ ꯑ ꯁꯤꯖꯤꯟꯅꯕꯗꯣ ꯑꯗꯨꯗꯒꯤ ꯑꯗꯨꯝ ꯂꯧꯋꯦ ꯆꯅꯤ ꯍꯦꯟ ꯕ ꯃꯇꯝ ꯂꯩꯌꯦ ꯑꯗꯨꯒ ꯆꯍꯨꯝ ꯁꯨꯕ ꯃꯇꯝ ꯂꯩꯌꯦ ꯗꯨꯋꯥꯏꯗ ꯑꯗꯨꯝ ꯑꯣꯏꯌꯦ ꯑꯩꯈꯣꯏꯗꯤ ꯀꯩꯅꯣ ꯇꯧꯕꯅꯦ ꯢꯁꯥ ꯏꯊꯟ ꯏꯊꯟꯇ ꯀꯥꯞꯄꯅꯤꯅꯀꯣ ꯑꯣ ꯑꯣ ꯑꯩꯈꯣꯏꯒꯤꯗꯤ ꯃꯣꯏꯅ ꯀꯥꯞꯄꯤꯌꯦ ꯑꯩꯈꯣꯏꯒꯤꯗꯤ ꯕꯤꯜꯗꯨ ꯂꯣꯏꯔꯗꯤ ꯍꯦꯛꯇ ꯑꯗꯨꯝ ꯂꯥꯏꯠꯇꯨ ꯃꯊꯟꯇ ꯃꯨꯠꯂꯅꯤ ꯑꯣ ꯑꯗꯨ ꯑꯩꯈꯣꯏꯅ ꯑꯃꯨꯛ ꯔꯤ ꯑꯅꯧꯕ ꯑꯃꯨꯛ ꯔꯤꯆꯥꯔꯁ ꯃꯨꯛ ꯇꯧꯗꯣꯢꯕ ꯑꯣ ꯑꯩꯈꯣꯏꯒꯤꯗꯤ ꯃꯣꯏꯅ ꯂꯣꯏ ꯇꯧꯕꯤꯌꯦ ꯑꯗꯨꯒ ꯑꯩꯈꯣꯏꯅ ꯃꯣꯏꯅ ꯄꯥꯔꯒ ꯀꯣ ꯌꯦꯡꯉꯒ ꯄꯩꯁꯥꯗꯣ ꯁꯤꯃꯨꯛ ꯇꯥꯔꯦ ꯍꯥꯏꯔꯛꯑꯦ ꯑꯗꯨꯒ ꯑꯩꯈꯣꯏꯅ ꯑꯗꯨꯝ ꯄꯤꯕꯅꯦ
ꯎꯝ
ꯑꯥ ꯁꯣꯏꯕ ꯌꯥꯗꯦ ꯑꯗꯣ ꯄꯩꯁꯥꯗꯤ
ꯌꯨꯝꯕꯨꯁꯨ ꯏꯁꯇ꯭ꯔꯤꯛ ꯌꯥꯝ ꯑꯣꯏꯕ꯭ꯔꯥ ꯁꯤ ꯃꯔꯝꯗꯗꯤ ꯍꯥꯥ
ꯑ
ꯇꯥꯕ꯭ꯔꯥ
ꯑꯧ ꯇꯥꯏꯌꯦ ꯌꯥꯝ ꯇꯞꯅ ꯇꯥꯈ꯭ꯔꯦ ꯍꯧꯖꯤꯛꯇꯤ
ꯌꯨꯝꯕꯨꯗꯣ ꯄꯩꯁꯥꯗꯗꯤ ꯌꯥꯝ ꯆꯣꯞꯄ꯭ꯔꯥ
ꯈꯔꯗꯤ ꯍꯣꯏ ꯑꯗꯣ ꯋꯥ ꯀꯩꯀꯩꯅꯣ ꯉꯥꯡꯕꯗꯤ ꯁꯨꯡ ꯉꯥꯡ ꯉꯥꯡꯗꯦ
ꯑꯩꯈꯣꯏꯗꯁꯨ ꯑꯩꯈꯣꯏꯒꯤ ꯁꯤ ꯀꯩꯅꯣ ꯑꯩꯈꯣꯏꯒꯤ ꯉꯥꯔꯥꯡ ꯑꯩꯉꯣꯟꯗꯁꯨ ꯑꯃ ꯆꯩꯕ ꯋꯥꯅꯤꯅꯦ ꯑꯩꯈꯣꯏ ꯌꯨꯝꯕꯨ ꯈꯣꯏꯒꯤ ꯒꯥꯔꯤ ꯗ꯭ꯔꯥꯏꯚꯔꯗꯣ
ꯎꯝ
ꯆꯩꯕꯩꯋꯅꯤꯗ ꯑꯩꯁꯨ ꯑꯁ ꯌꯥꯝ ꯃꯔꯣꯝꯗ
ꯀꯩ ꯌꯥꯝ ꯑꯐꯥꯎ ꯁꯥꯕ ꯃꯑꯣꯡ ꯇꯧꯕꯀꯣ
ꯁꯨꯃꯥꯏꯅ ꯇꯧꯔꯤꯕ ꯑꯩꯈꯣꯏꯕꯨ ꯌꯥꯝ ꯀꯩꯅꯣ ꯇꯧꯕ ꯃꯑꯣꯡꯗ
ꯍꯣꯏ ꯍꯦꯟꯖꯤꯟꯅ ꯍꯥꯏꯔꯗꯤ ꯑꯩꯁꯨ ꯇꯧꯔꯛꯀꯅꯤ ꯍꯥꯏꯅ ꯈꯜꯂꯨꯔꯤꯕꯅꯤ
ꯑꯩꯅꯥ ꯈꯜꯂꯤꯁꯦ
ꯈꯜꯂꯤꯁꯦ
ꯃꯣꯏꯅ ꯁꯨꯃꯥꯏꯅ ꯇꯧꯔꯗꯤ ꯅꯣꯏꯒꯤ ꯌꯨꯝ ꯈꯛꯇꯔꯣ ꯍꯥꯏꯔꯒ ꯗꯤꯄꯣꯖꯤꯠ ꯀꯩꯀꯩ ꯊꯝꯕꯗꯨ ꯂꯧꯒ
ꯑ ꯀꯩ ꯊꯝꯗ ꯂꯣ ꯆꯠꯅꯤ
ꯅꯣꯏ ꯗꯤꯄꯣꯖꯤꯠ ꯀꯌꯥ ꯇꯧꯕ꯭ꯔꯥ
ꯅꯣꯏ ꯗꯤꯄꯣꯖꯤꯠ ꯀꯔꯥ ꯇꯧꯕꯔꯥ ꯂꯤꯁꯤꯡ ꯇꯔꯨꯛ
ꯑꯩꯈꯣꯏꯅ ꯇꯦꯟ ꯊꯥꯎꯖꯟ
ꯑꯩꯈꯣꯏꯅ ꯇꯦꯟ ꯊꯥꯎꯖꯟ ꯑꯣ ꯌꯥꯝꯃꯦꯀꯣ ꯄꯥꯔꯇꯤ ꯃꯆꯥ ꯑꯃ ꯃꯥꯗꯤ ꯇꯧꯕ ꯌꯥꯕꯅꯦ ꯑꯗꯨ ꯑꯗꯨ ꯂꯧꯊꯣꯛꯑꯗꯤ ꯑꯗꯨꯅꯦ ꯌꯥꯝ ꯌꯥꯝꯃꯤꯍꯦ ꯀꯥꯏꯗꯅꯣ ꯃꯐꯝ ꯑꯃꯗ ꯀꯣꯏꯔꯒ ꯈꯔꯗꯤ ꯎꯝ ꯑꯩꯈꯣꯏꯗꯤ ꯂꯤꯁꯤꯡ ꯇꯔꯨꯛ ꯈꯠꯇ ꯂꯧꯋꯦ ꯑꯗꯣ ꯑꯇꯣꯞꯄꯗꯤꯀꯣ ꯂꯤꯁꯤꯡ ꯑꯍꯨꯝ ꯈꯛꯇ ꯊꯝꯕꯁꯨ ꯌꯥꯎꯕꯅꯦ ꯑꯩꯈꯣꯏꯗꯤ‌ ꯎꯝ ꯇꯔꯨꯛ ‌ꯊꯝꯃꯦ ꯑꯗꯣ ꯍꯥꯟꯅ ꯑꯩꯈꯣꯏꯗꯤ ꯍꯥꯟꯅ ꯂꯥꯛꯄꯅꯤꯅ ꯑꯇꯣꯞꯄꯗꯤ ꯑꯍꯨꯝ ꯈꯛꯇ ꯊꯝꯕꯁꯨ ꯂꯩꯌꯦ
ꯌꯨꯝ ꯑꯇꯩꯗꯤ ꯊꯝꯗꯦ ꯎꯝ
ꯌꯨꯝ ꯑꯇꯩꯗꯤ ꯊꯝꯅꯗꯦꯕ ꯑꯗꯨꯒꯨꯝꯕꯗꯣ ꯆꯥꯡ ꯅꯥꯏꯅ ꯊꯥ ꯈꯨꯗꯤꯡꯒꯤ ꯆꯥꯡ ꯅꯥꯏꯅ ꯄꯤꯔꯗꯤꯀꯣ ꯀꯩꯁꯨ ꯇꯧꯗꯕꯅꯤ ꯈꯪꯗ꯭ꯔꯦꯗ ꯁꯨꯝ ꯄꯨꯟꯁꯤꯁꯦ ꯁꯨꯝ ꯁꯨꯝ ꯂꯨꯁꯜꯂꯦ ꯀꯃꯥꯏꯅ ꯇꯧꯗꯣꯏꯅꯣ
ꯇꯥꯕꯔꯥ
ꯀꯩꯕꯔꯣ ꯇꯥꯏꯌꯦ
ꯏꯃꯥꯟꯅꯕꯤ ꯃꯈꯣꯟꯗꯤ ꯁꯨꯞꯇꯥ ꯇꯥꯗꯣꯏꯅꯦ ꯃꯥꯅ ꯃꯤ꯭ꯨꯌꯠ ꯊꯝꯃꯒ ꯂꯩꯕ꯭ꯔꯅꯦ
ꯊꯝꯗꯦꯗ ꯊꯝꯕ ꯌꯥꯗꯦ ꯑꯗꯨꯗꯤ ꯉꯥꯛ ꯀꯩꯅꯣ ꯑꯩꯅ ꯃꯄꯥꯟ ꯊꯣꯛꯄꯒꯤꯅꯦ
ꯅꯠꯇꯦ ꯑꯩꯅ ꯍꯥꯏꯗꯤ ꯏꯃꯥꯟꯅꯕꯤ ꯁꯨꯝ ꯀꯨꯏꯅ ꯀꯣꯜ ꯇꯧꯔꯛꯄꯁꯤ ꯅꯃꯥꯟꯅꯕꯤ ꯃꯈꯣꯟ ꯁꯞꯇꯥ ꯇꯥꯗꯦ ꯍꯥꯏꯕ ꯋꯥꯅꯤꯅ
ꯑꯣ ꯑꯣ ꯑꯣ ꯈꯪꯗ‌ꯦ ꯑꯈꫭꯏ ꯌꯥꯝ ꯉꯪꯒꯟꯗꯔꯤ ꯋꯥ ꯉꯪꯟꯗꯔꯤ ꯑꯣꯏ ꯅꯠꯇꯦꯗ ꯑꯗꯨꯝ ꯉꯥꯡꯉꯦ
ꯎꯝ
ꯄꯤ ꯀꯥꯡꯕꯨꯁꯨ
ꯇꯧꯕꯨꯁꯨ ꯋꯥꯗꯤ ꯌꯥꯝ ꯉꯥꯡꯒꯜꯂꯤꯀꯣ ꯄꯦꯠ ꯇꯦꯞ ꯇꯧꯕꯁꯤꯅꯦ ꯑꯩꯗꯤ ꯋꯥ ꯌꯥꯝ ꯉꯥꯡꯉꯦ ꯃꯥꯗꯤ ꯈꯔ ꯑꯩꯉꯣꯟꯗꯒꯤ ꯍꯥꯏꯔꯗꯤ ꯃꯥꯗꯤ ꯈꯔ ꯉꯥꯡꯗꯦ ꯑꯗꯣ ꯑꯩꯗꯤ ꯉꯥꯡꯉꯦ ꯑꯗꯨ
ꯎꯝ ꯐꯩꯌ‌ꯦ ꯐꯩ
ꯎ
ꯆꯥꯛꯇꯤ ꯆꯥꯛ ꯊꯣꯡꯕꯗꯤ ꯀꯃꯥꯏꯅ ꯇꯧꯕ꯭ꯔꯥ ꯔꯨꯇꯤꯟ ꯅꯥꯏꯅ ꯇꯧꯕ꯭ꯔꯥ
ꯇꯧꯕꯔꯛꯑꯒꯦ ꯔꯨꯇꯤꯟꯃꯛꯇꯤ ꯅꯠꯇꯦ ꯑꯩꯈꯣꯏꯅ ꯈꯔ ꯊꯣꯡꯅꯤꯡꯕ ꯃꯇꯝꯗ ꯑꯃꯅ ꯊꯣꯡꯉꯦ ꯑꯃꯅ ꯊꯣꯡꯉꯦ ꯑꯗꯨꯝ ꯇꯧꯋꯦꯗ
ꯎꯝ ꯁꯨꯃꯥꯏꯅ ꯇꯧ ꯑꯅꯤ ꯂꯩꯕꯁꯦ ꯈꯨꯗꯣꯡ ꯆꯥꯕꯁꯦ ꯁꯤꯅꯤꯀꯣ ꯑꯩꯁꯨ ꯁꯨꯃꯥꯏꯅ ꯇꯧꯕꯅꯤ
ꯑꯩꯅ ꯇꯜꯂꯗꯤ ꯍꯧꯒꯠꯂꯣꯏꯕꯀꫭ ꯑꯩꯗꯤ ꯏꯃꯥꯟꯅꯕꯗꯨꯅ ꯑꯗꯨꯝ ꯊꯣꯡꯝꯕꯤꯅꯤ ꯍꫭꯏ ꯑꯩ ꯉꯁꯤ ꯌꯥꯝ ꯇꯨꯝꯅꯤꯡꯕ ꯃꯥꯜꯂꯦ ꯃꯥ ꯇꯨꯝꯖꯁꯅꯨ ꯑꯩ ꯊꯣꯃꯤꯒꯦ ꯍꯥꯏꯅꯀꯣ ꯆꯥꯛ ꯆꯥꯁꯦ ꯍꯧꯖꯤꯛ ꯀꯥꯟ ꯃꯇꯝ ꯅꯥꯏꯗꯣꯏꯗꯕ ꯑꯇ ꯆꯥꯒꯅꯤ ꯎꯝ ꯃꯇꯝ ꯆꯥꯅ ꯆꯥꯗ꯭ꯔꯦ ꯆꯥꯛꯇꯤ ꯀꯩꯅꯣ ꯄꯨꯡ ꯑꯅꯤꯗ ꯆꯥꯕ ꯃꯇꯝ ꯂꯩꯌ‌ꯦ ꯑꯌꯨꯛꯀꯤ ꯆꯥꯛꯇꯣ ꯑꯅꯤ